ꯑ ꯍꯜꯂꯣ
ꯇꯕꯣ
ꯎꯝ
ꯍꯜꯂꯣ
ꯍꯜꯂꯣ
꯭ꯔꯣ ꯂ ꯂꯧꯋꯥꯔꯤ
ꯁꯨ ꯂ
ꯍꯜꯂꯣ ꯍꯜꯂꯣ ꯍꯜꯂꯣ
ꯍꯜꯂꯣ
ꯎꯝ
ꯇꯥꯏ ꯍꯥꯏꯔꯒ
ꯎꯝ ꯅꯪꯗꯤ ꯑ ꯁꯏꯕ ꯃꯥꯂꯦ
ꯍꯥꯥ ꯍꯣꯏ ꯆ ꯊꯃꯦꯕ
ꯑꯣ
ꯑꯣ ꯍꯂꯣ ꯍꯂꯣ ꯍꯣꯏ
ꯑꯣ ꯑꯩꯁꯨ ꯀꯒꯦꯗꯅ ꯃꯦꯁꯦꯖꯇꯨ ꯊꯥꯔꯛꯇꯅ ꯑꯗꯨꯝ ꯗꯥꯔꯦꯛ ꯀꯣꯜ ꯇꯧꯔꯛꯦ ꯅꯪ ꯌꯥꯎ
ꯎ
ꯌꯥꯏ ꯌꯥꯏ ꯀꯩꯁꯨ ꯀꯥꯏꯗꯦ
ꯑ
ꯏꯕꯥꯅꯤꯗꯤ ꯦꯁꯂꯣ ꯃꯔ ꯃꯤꯅ ꯀꯩꯁꯤ ꯀꯥꯏꯗ
ꯎꯝ ꯆꯠꯆꯔꯕ꯭ꯔꯣ
ꯀꯩꯖꯟ ꯇꯎꯦ
ꯆꯤꯟ
ꯑꯣ ꯃꯩꯇꯩꯂꯣꯟꯗ ꯍꯥꯏꯌꯨ
ꯐꯥꯒꯤ ꯇꯧꯕꯥꯅꯤ ꯐꯒꯤ ꯇꯧꯕꯅꯤ ꯑꯥꯎ ꯆꯔꯦ
ꯀꯔꯤ ꯑꯦꯟꯁꯡ ꯆꯥꯒꯦꯔꯥ
ꯎ ꯂ ꯊꯣꯡꯉꯅꯤ
ꯑꯥ
ꯃꯟꯂꯛ ꯑꯕꯥꯅꯦ
ꯑꯥ
ꯅꯪꯗꯤ ꯌꯦꯟ ꯇꯥꯡ ꯍꯥꯏꯕ ꯅꯪ ꯅ ꯊꯣꯡꯝꯕ꯭ꯔꯣꯒ ꯀꯅꯥꯅꯥ ꯊꯣꯡꯕꯔꯣ
ꯑꯗꯀꯦ ꯎꯝ ꯎꯝ ꯎꯝ ꯎꯝ
ꯑꯩ ꯋꯥ ꯋꯥ ꯀꯌꯥ ꯀ
ꯍꯥ ꯍꯧꯖꯤ ꯀꯦ
ꯍꯥꯏꯔꯀꯣ ꯍꯥꯏꯔꯛ ꯑꯣ
ꯍꯥꯏꯋꯦꯅꯦ ꯍꯥꯏꯋꯦꯅꯦ
ꯎ
ꯐꯣꯅ ꯗꯕꯨꯛ ꯏꯀꯥꯏꯔꯗꯤ ꯂꯣꯏꯔꯦ
ꯑ ꯍꯧꯖꯤꯛ ꯀꯔꯤ ꯇꯧꯒꯦꯔꯥ
ꯑ
ꯚꯗꯤꯑꯣ ꯌꯦꯡꯉꯃꯤꯅꯤꯅ ꯅꯪ ꯀꯣꯜ ꯇꯧꯔ ꯄꯥꯏꯈꯠꯦꯗ
ꯑꯥ
ꯎꯝ
ꯅꯝ ꯑ ꯔꯣꯃꯥꯏꯅꯤꯀꯣ
ꯑ
ꯑꯥ
ꯅꯪꯗꯤ
ꯃꯥꯎ
ꯑꯣ ꯌꯥꯏ ꯌꯥꯏ ꯀꯩꯁꯨ ꯀꯥꯏꯗꯦ
ꯑꯩꯗꯣ ꯃꯅꯤꯄꯨꯔ ꯐꯖꯅꯥ ꯈꯪꯗꯦꯕ
ꯑ ꯑꯩꯁꯨ ꯅꯨꯄꯤꯗꯅ ꯅꯨꯄꯤ ꯉꯥꯡꯕ ꯍꯩꯇꯦ
ꯎꯝ
ꯃꯤ ꯇ ꯂꯣꯟꯣꯟꯗꯤ ꯍꯥꯏꯌꯦ
ꯑꯣ
ꯉꯁꯤ ꯅ ꯁꯪꯀꯥ ꯑꯗꯨ
ꯍꯥ ꯎꯝ
ꯍꯥ
ꯈꯔꯤꯔ
ꯆꯔꯁꯀꯥꯗ꯭ꯔꯣ
ꯑꯥ ꯀꯗꯦ
ꯀꯔꯤꯔꯥ
ꯅꯪ ꯅꯥ ꯆꯔ ꯆꯠꯕꯩꯔ
ꯑ ꯑꯩꯈꯣꯏꯗ ꯍꯣꯁꯇꯦꯜꯗ ꯂꯩꯥꯏꯑꯌꯦ ꯋꯥꯗꯣ ꯄꯔꯃꯤꯁꯟ ꯀꯗꯦꯕ
ꯑꯗꯨꯗꯤ ꯅꯪ ꯍꯔꯥꯎꯔꯦ
ꯎꯝ ꯀꯔꯤꯔ
ꯃꯩ ꯂꯥꯛꯄ꯭ꯔꯣ
ꯍꯣꯏ ꯎꯝ ꯎꯝ ꯎꯝ ꯎꯝ ꯐ ꯍ ꯆꯔꯦ ꯅꯪ ꯀꯔꯤ ꯊꯣꯕꯥꯠ ꯊꯕꯥꯠ ꯇꯑꯣꯒꯦꯔ
ꯂ ꯂꯅꯦ
ꯑ
ꯇꯧꯔ ꯍꯧꯧꯔꯨꯦ ꯇꯧꯔꯨꯏꯦ
ꯑ
ꯎꯝ ꯅꯪꯒꯤꯦ
ꯑ ꯑꯗꯣ ꯅꯔꯁꯤ ꯀꯣꯔꯔꯁ ꯋꯥꯅꯦ ꯎꯝ
ꯍꯣꯏ ꯙꯕ ꯀ ꯗ ꯌꯨꯝꯗ ꯑꯗꯨꯝ ꯂꯩꯔꯤꯀꯣ ꯍꯣꯝ ꯃꯤꯅꯤꯁꯇꯔ ꯍꯣꯝ ꯃꯤꯅꯤꯁꯇꯔꯅꯤꯅ
ꯍꯥꯏ
ꯃꯌꯥꯝꯕꯅꯦꯕ ꯑꯩꯗꯤ
ꯑꯥꯝ ꯎꯝ ꯎ
ꯀꯣꯜ ꯇꯧꯕ ꯂꯣꯏꯔꯀꯥꯟꯗ ꯃꯦꯁꯦꯖ ꯊꯥꯔꯛꯎꯀꯣ
ꯑ ꯑ ꯒ꯭ꯔꯨꯞꯨꯞꯗ
ꯒ꯭ꯔꯨꯞ ꯇꯅꯟꯗꯕ ꯄ꯭ꯔꯥꯏꯕꯦꯇ
ꯑꯥ ꯑ
ꯄꯟꯊꯥ ꯈꯥꯔ ꯁꯤ ꯌꯥꯏꯗꯦ
ꯍꯥꯥ
ꯅꯥꯪꯕꯨ ꯅꯨꯡꯁꯤ ꯌꯦꯅ ꯊꯔꯛ ꯑꯗꯨ ꯌꯥꯏ
ꯍꯝ
ꯁ ꯃꯩ ꯃꯨꯠꯈ꯭ꯔꯦꯅꯦ ꯀ ꯁ ꯌꯥꯅꯤ
ꯀꯔꯤꯔ
ꯃꯩ ꯃꯨꯠꯈ꯭ꯔꯦ ꯍꯥꯏꯕ
ꯑꯥ
ꯎꯝ
ꯅꯥꯟ ꯁꯌꯦ ꯀ ꯁ ꯀꯌꯥ ꯁꯨꯨꯔꯦ
ꯀꯨꯟꯊ꯭ꯔꯥ ꯈꯛꯇꯅꯤꯗ
ꯀꯨꯟꯗ꯭ꯔꯥ
ꯑꯣ ꯅꯪ ꯍꯥꯟꯅ ꯍꯥꯏꯔꯛꯑꯣ ꯑꯩ ꯍꯥꯏꯔꯛꯀꯦ
ꯎꯝ
ꯍꯥꯏꯔꯛꯑꯣꯗꯅ
ꯑꯥꯏꯒꯦ ꯆꯍꯤꯌꯦ
ꯀꯨꯟ
ꯀꯣ ꯑꯁ ꯏꯉꯣꯟ ꯂꯩꯒ ꯍꯥꯏꯂꯦ ꯍꯦ ꯅ ꯆꯅ ꯆꯥꯅꯤꯗꯏꯗꯤ
ꯎꯍꯨꯍꯨ
ꯆꯍꯤ
ꯑꯩ ꯍꯥꯏꯅꯤꯡꯕ ꯇꯥꯎꯒꯦ ꯍꯧꯖꯤꯛ ꯇꯔꯥ ꯃꯉꯥ ꯇꯔꯥ ꯇꯔꯨꯛ ꯇꯔꯥ ꯇꯔꯦꯠ ꯇꯔꯥ ꯇꯔꯥ ꯇꯔꯦꯠ ꯇꯔꯥ ꯇꯔꯦꯠꯅꯤ ꯀꯣꯝ ꯊ
ꯑꯥ
ꯔꯥꯇꯔꯦꯠ ꯇꯔꯥ ꯅꯤꯄꯥꯜ
ꯇꯔꯥꯅꯤꯄꯥꯟ ꯍꯧꯖꯤꯛ ꯑꯏꯟꯇꯤꯟ ꯑꯩ ꯆꯤꯡ ꯈ ꯆꯅꯤꯕ ꯅ ꯅꯤꯡꯊꯤꯟ ꯆꯪꯗꯧꯋ ꯅ ꯆꯅꯤ ꯍꯥꯏꯗꯤ ꯑ ꯑ ꯍꯥꯏꯕ ꯑꯩꯠꯇꯤꯟ ꯈꯛꯇꯪ ꯉꯥꯏꯔꯏꯕ ꯎꯝ ꯅꯪꯗꯤ ꯇ꯭ꯋꯦꯟꯇꯤ ꯁꯨꯔꯦ ꯑ ꯏꯅꯤ ꯈꯔꯗꯅ
ꯎꯝ
ꯏꯃꯗꯤ
ꯍꯥ ꯎꯝ ꯅꯪꯒꯤ ꯐꯃꯤꯂꯤ
ꯎꯝ
ꯃꯦꯝꯕꯔꯁ ꯀꯌꯥ ꯂꯩꯕ꯭ꯔꯥ
ꯑꯩꯈꯣꯏ ꯃꯔꯤ
ꯃꯔꯤ
ꯑ
ꯑ
ꯅꯣꯏꯗꯤ
ꯑꯩꯗꯣ ꯑꯃ ꯑꯅꯤ ꯑꯍꯨꯝ ꯃꯔꯤ ꯃꯉꯥ
ꯇꯔꯣ ꯇꯔꯦꯅꯤ ꯀ ꯇꯔꯣ ꯑꯁꯄꯥ ꯀ ꯄꯤ ꯀ
ꯅꯨꯄꯤ ꯑꯃ ꯑꯥ ꯅꯨꯄꯥ ꯑꯃ ꯅꯨꯄꯤ ꯃꯔꯤ ꯍ ꯏꯃ
ꯇꯔꯨꯛ ꯂ ꯇꯔꯨꯛ ꯂꯩ ꯍꯥꯏ ꯅꯠꯇ꯭ꯔꯣ
ꯎꯝ
ꯀꯩꯁꯨ ꯀꯥꯏꯗꯦ ꯀꯩꯁꯨ ꯀꯥꯏꯗꯦ ꯑꯩꯈꯣꯏꯁꯨ ꯅꯨꯄꯥ ꯑꯃꯈꯛꯇꯅ ꯏꯊꯟꯗꯅꯤ
ꯎꯝ ꯎꯝ ꯎꯝ
ꯑꯦꯒꯀꯥ ꯆꯀꯤꯔꯣ
ꯈꯔꯦꯒ
ꯌꯦꯡꯗꯤ ꯀꯥꯏ ꯆꯠꯀꯦꯔꯣ ꯍꯥꯏꯕ
ꯌꯦꯒꯦ
ꯎꯝ ꯍꯌꯦꯡꯒꯥꯏ ꯆꯠꯀꯦꯔꯣ ꯍꯥꯏꯕ
ꯍꯌꯦꯟ ꯑꯟꯏꯟꯇꯦꯜꯂꯤꯖꯦꯕꯜ ꯑ ꯑꯗꯣ ꯍꯁꯄꯤꯇꯥꯜ ꯑꯟꯏꯟꯇꯦꯜꯂꯤꯖꯦꯕꯜ
ꯑꯩꯁ
ꯑꯣ ꯀ꯭ꯂ꯭ꯂꯥꯁ ꯑꯦꯠꯇꯦꯟ
ꯎꯝ
ꯅꯥꯟ
ꯍꯥꯥ
ꯅꯪ ꯀꯔꯤ ꯇꯣꯒꯦꯔ ꯍꯥꯏꯌꯦꯟ
ꯑꯩꯔꯣ ꯑꯩ ꯌꯨꯝꯗ ꯂꯩꯅꯤ
ꯊꯕꯛ ꯇꯧꯔꯣ
ꯊꯕꯛꯅꯤ ꯌꯨꯝꯗ ꯂꯩꯕꯁꯨ
ꯅꯥꯡ ꯔꯣ ꯑ ꯔꯣꯒꯥꯞ ꯌꯦꯡꯕ꯭ꯔꯥ
ꯑꯣ
ꯅꯝ ꯔꯣꯀꯥ ꯌꯦꯡꯕ꯭ꯔꯥ
ꯑꯣ ꯀꯕꯤ ꯌꯦꯉꯟꯅ
ꯀꯅꯥ ꯆꯄꯣꯠ ꯋꯥꯒꯦꯔ ꯎ
ꯑꯦꯔ ꯏꯟꯗꯤꯌꯥꯁꯤ ꯄ ꯇꯧꯈ꯭ꯔꯒꯦ
ꯑ ꯏꯟꯗꯤꯌꯥ ꯕꯤꯔꯥꯠ ꯀꯣꯍꯂꯤ
ꯑ ꯑꯁꯃꯗ ꯌꯥꯝ ꯍꯥꯏꯥꯏ ꯍꯦ
ꯎꯝ
ꯑꯩ ꯑꯃ ꯄꯥꯏꯔꯒꯕꯣ ꯉꯗ ꯀꯥ
ꯎꯝ
ꯎꯝ ꯂ ꯑꯁ ꯇꯨꯝꯅꯤꯡꯗ꯭ꯔꯤꯕꯣ
ꯑꯍ
ꯑꯟꯏꯟꯇꯦꯜꯂꯤꯖꯦꯕꯜ ꯑꯩꯗꯤ ꯇꯨꯝꯕ ꯑꯥ
ꯅꯪ ꯏꯟꯇ ꯏ ꯁꯣꯕ꯭ꯔꯥ
ꯑꯥꯎ ꯇꯧꯋꯦ
ꯑꯥ
ꯎꯝ ꯅꯪꯗꯤ
ꯑꯣꯔꯦ
ꯌꯥꯝ ꯐꯥꯎ꯭ꯔꯣ
ꯍꯣꯏ
ꯐꯂ ꯋꯥꯏꯗ ꯌꯥꯝꯝꯕꯣ
ꯏꯁꯨ ꯑꯥ
ꯑꯩ ꯗꯤ ꯋꯥꯟ ꯗꯦ ꯈꯛꯇꯅꯤꯗ
ꯀꯔ ꯋꯥꯟ ꯍꯟꯗ꯭ꯔꯦꯠ ꯎꯝ
ꯎꯝ ꯎꯝ